ꯍꯜꯂꯣ
ꯇꯥꯕ꯭ꯔꯥ
ꯇꯌꯦ ꯀꯗꯒꯃꯤꯅꯣ
ꯑꯁ ꯍꯧꯖꯤꯛꯅ ꯍꯧꯒꯠꯄꯗ ꯉꯥꯏꯔꯤꯗ ꯆꯥꯛ ꯈꯣꯡꯒꯦ ꯇꯧꯔꯤꯌꯦ
ꯌꯥꯍꯧ ꯌꯥꯝ ꯉꯜꯂꯤꯦꯀꯣ ꯃꯤꯗꯤ
ꯑꯁ ꯈꯪꯗ꯭ꯔꯤꯗ ꯑꯁꯤ ꯈꯤꯇꯪ ꯉꯟꯕ ꯃꯥꯜꯂꯦ ꯉꯁꯥꯏ ꯍꯣꯏ ꯈꯤꯇꯪ ꯉꯔꯥꯡ ꯌꯥꯝ ꯇꯨꯝꯈꯤꯕ ꯅꯨꯡꯊꯤꯟꯗꯁꯨ ꯅꯨꯡꯗꯥꯡꯗꯁꯨ ꯑꯗꯨꯒꯤ ꯍꯧꯒꯠꯅꯤꯡꯉꯕꯀꯣ ꯇꯨꯝꯅꯤꯡꯗ꯭ꯔꯕ
ꯇꯨꯝꯈꯤ ꯌꯥꯗ꯭ꯔꯣ ꯈꯔ ꯀꯣꯝꯅꯕ ꯇꯨꯝꯈꯤ ꯌꯥꯗ꯭ꯔꯣ ꯈꯔ ꯄꯣꯝꯅꯕ
ꯇꯨꯝ ꯌꯥꯝ ꯇꯨꯝꯈ꯭ꯔꯕꯅꯦꯗ ꯁꯤꯁꯦ ꯉꯁꯤꯒ ꯉꯔꯥꯡꯁꯦ ꯅꯣꯏꯗꯤ ꯀꯩ ꯇꯧꯔꯤꯒꯦ ꯀꯩ ꯍꯣꯠꯅꯔꯤꯒꯦ
ꯄꯁꯨ ꯁꯒꯜꯂ ꯀꯀ ꯇꯥꯎꯔꯤꯗ ꯆꯥꯁꯨ
ꯑꯥ ꯆꯥꯛ ꯌꯦꯟꯁꯥꯡꯗꯤ ꯊꯣꯡꯅꯔꯕꯣ ꯆꯥꯅꯔꯕꯣ
ꯊꯣꯡꯗ꯭ꯔꯤꯌꯦ ꯑꯩꯈꯣꯏ ꯑꯩꯈꯣꯏꯗꯤ ꯅꯍꯪꯗꯤ ꯊꯣꯉꯕꯣ
ꯑ ꯐꯩꯅꯦ ꯅꯣꯏꯗꯤ ꯀꯗꯥꯏꯗ ꯊꯕꯛ ꯇꯧꯕ꯭ꯔꯥ
ꯑꯩ ꯑꯩꯈꯣꯏ ꯍꯣꯁꯄꯤ ꯍꯣꯁꯄꯤꯇꯥꯦꯜꯗꯣ ꯇꯧꯋꯦ
ꯑꯣ ꯅꯨꯡꯉꯥꯏꯕ꯭ꯔꯥ ꯑꯗꯨꯝ ꯅꯨꯡꯉꯥꯏꯔꯝꯅꯤꯅꯦꯀꯣ ꯊꯕꯛꯇꯤ
ꯅꯨꯡꯉꯥꯏꯇꯦꯗ ꯋꯥꯕꯅꯤꯅ ꯑꯩꯈꯣꯏ ꯁꯥꯄꯛꯇꯦ
ꯀꯔꯤꯒꯤ ꯋꯥꯕ ꯀꯃꯥꯏꯅ ꯊꯕꯛ ꯌꯥꯝꯕ꯭ꯔꯣ
ꯑꯣ ꯍꯕ ꯌꯥꯔꯃꯦ ꯍꯒꯗꯤ
ꯑꯥ ꯊꯕꯛꯄꯨꯗꯤ ꯆꯞ ꯃꯥꯟꯅꯔꯕꯅꯤꯗ ꯀꯔꯤ ꯀꯔꯤ ꯊꯕꯛ ꯑꯣꯏꯔꯣꯀꯣ ꯍꯟꯗꯛꯇꯤ
ꯑꯥꯎ ꯅꯨꯡꯉꯥꯏꯕ ꯑꯐꯣ ꯌꯥꯎꯂꯎꯕꯅꯦ
ꯍꯣꯏ ꯊꯕꯛꯄꯨ ꯑꯣꯏꯔꯗꯤ ꯑꯗꯨꯝ ꯄꯩꯁꯥ ꯇꯥꯟꯕ ꯄꯩꯁꯥ ꯊꯕꯛ ꯇꯧꯔꯔꯕ ꯃꯇꯨꯡꯗ ꯄꯩꯁꯥ ꯐꯪꯕꯅꯤꯅ ꯊꯕꯛꯄꯨꯗꯤ ꯑꯗꯨꯝ ꯋꯥꯕ ꯇꯥꯕ ꯀꯣ
ꯑꯥꯎ ꯃꯥꯅ ꯅꯣꯏꯒꯤꯗꯤ ꯀꯃꯥꯏꯅ ꯇꯧꯒꯦ ꯅꯨꯡꯉꯥꯏꯕ꯭ꯔꯥ ꯋꯥꯕ꯭ꯔꯥ
ꯑꯩꯈꯣꯏꯒꯤꯁꯨ ꯋꯥꯕꯨꯗꯤ ꯊꯕꯛꯄꯨꯗꯤ ꯋꯥꯗꯤ ꯋꯥꯗꯦ ꯑꯗꯨꯑꯣꯏꯁꯨ ꯑ ꯅꯨꯡꯗꯥꯡꯒ ꯇꯧꯕꯒꯤꯀꯣ ꯍꯛꯆꯥꯡꯗꯤ ꯍ ꯆꯪꯗꯦ ꯑꯗꯨꯝ ꯁꯣꯛꯄ ꯃꯥꯜꯂꯦ ꯈꯪꯗꯦ ꯍꯥꯟꯅꯗꯤ ꯌꯥꯝꯅ ꯇꯨꯝꯅꯤꯡꯉꯝꯃꯅꯦ ꯍꯥꯟꯅ ꯍꯥꯟꯅ ꯇꯧꯔꯀꯥꯟꯗ ꯑꯗꯨꯁꯨ ꯍꯟꯗꯛꯇꯤ ꯑꯗꯨꯝ ꯍꯩꯅꯔꯛꯄꯗꯤ ꯍꯩꯅꯔꯛꯑꯦ ꯊꯕꯛꯄꯨꯗꯤꯀꯣ
ꯎꯝ
ꯑꯗꯣ ꯑꯩꯈꯣꯏ ꯗꯤꯁꯦꯂꯔꯤꯗꯤ ꯑꯩ ꯌꯥꯝ ꯌꯥꯝꯕꯗꯤ ꯑꯣꯏꯗꯦ ꯑꯗꯨꯏꯁꯨ ꯊꯕꯛꯇꯤ ꯅꯨꯡꯉꯥꯏ ꯌꯥꯝ ꯋꯥꯗꯦ
ꯈꯣꯏꯒꯤꯞ ꯄꯦꯃꯦꯟꯗꯤ ꯈꯤꯇꯪ ꯌꯥꯝꯗꯕꯀꯣ ꯑꯗꯨꯒꯤ ꯋꯥꯅꯦ ꯊꯕꯛꯄꯨꯗꯤ ꯌꯥꯝ ꯋꯥꯕ
ꯑꯩꯒꯤ ꯑꯩꯒꯤ ꯐ꯭ꯔꯦꯟ ꯑꯃꯅꯁꯨ ꯍꯥꯏꯌꯦ ꯍꯦꯟꯅꯈ꯭ꯔꯦꯔꯥ ꯑꯩꯈꯣꯏ ꯇꯨꯝꯅꯕꯁꯦ ꯅꯣꯡꯃ ꯅꯣꯡꯒꯤ ꯇꯨꯝꯗꯅꯕꯗꯤ
ꯀꯔꯤꯌꯥꯕ
ꯅꯣꯏꯒꯔ ꯍꯕ ꯁꯃꯅꯕꯅꯦꯕ
ꯑ ꯑ
ꯅꯍꯥꯟ ꯃꯥ ꯃꯁꯥ ꯅꯨꯡꯉꯥꯏꯇꯩꯅ ꯂꯥꯛꯄ
ꯍꯣꯏ ꯍꯣꯏ
ꯑ ꯀꯃꯥꯏꯅ ꯇꯧꯒꯦ ꯍꯥꯏꯔꯒ ꯅꯣꯡꯃꯥꯟ ꯅꯣꯡꯒꯤ ꯇꯨꯝꯅꯕꯗꯤ ꯃꯍꯧꯁꯥ ꯑꯣꯟꯈ꯭ꯔꯦꯌꯦ
ꯑꯣ ꯅꯨꯡꯗꯥꯡ ꯊꯕꯛ ꯇꯧꯕꯅꯤꯅꯀꯣ
ꯃꯥ ꯍꯥꯏꯒ ꯇꯨꯝꯗꯁꯨꯨꯝ ꯉꯝꯃꯦ ꯍꯥꯏꯅꯤꯕ
ꯍꯣꯏ ꯍꯣꯏ ꯑꯗꯣ ꯍꯣꯏ ꯉꯝꯗꯤ ꯉꯝꯃꯅꯤ ꯑꯩꯈꯣꯏꯁꯨ ꯑꯗꯨꯏꯁꯨ ꯑꯁ ꯍꯛꯆꯥꯡꯗꯤ ꯍꯣꯏ ꯍꯣꯏ ꯑꯗꯨꯗꯣ ꯑꯩꯈꯣꯏꯅ ꯈꯪꯗꯕ ꯋꯥꯅꯦꯕ ꯍꯛꯆꯥꯡꯗꯤ ꯌꯥꯝ ꯁꯣꯛꯑꯝꯕꯁꯨ ꯌꯥꯏꯑꯕ
ꯍꯣꯏ ꯑꯩꯈꯣꯏ ꯑꯍ ꯇꯨꯟꯕꯗꯤ ꯃꯥꯟꯅꯗꯦ ꯀꯩꯅꯣ ꯃꯤ ꯈꯔ ꯂꯥꯡꯒꯅꯤ
ꯍꯣꯏ
ꯑꯅꯥ ꯅꯥꯏꯄꯠꯇꯨꯝꯕꯃꯨꯛ ꯔꯦꯁ ꯐꯪꯗꯦꯕ
ꯆꯨꯝꯃꯦ ꯅꯣꯏ ꯅꯣꯏꯒꯤꯁꯨ ꯃꯔꯛ ꯃꯔꯛꯇꯗꯤ ꯅꯨꯡꯗꯥꯡ ꯂꯩꯕ꯭ꯔꯥ ꯑꯌꯨꯛ ꯈꯛꯇꯔ ꯅꯪ ꯅꯣꯏꯒꯤꯗꯤ
ꯑꯩꯈꯣꯏ ꯍꯣꯏ ꯅꯨꯡꯗꯥꯡ ꯍꯥꯏꯥꯏꯕꯅꯦ ꯑꯗꯣ ꯑꯩ ꯍꯧꯖꯤꯛ ꯂꯩꯔꯤꯕ ꯃꯐꯝꯗꯗꯤ ꯅꯨꯡꯗꯥꯡ ꯂꯩꯇꯦ
ꯍꯥꯎ ꯐꯩꯅ ꯑꯌꯨꯛ ꯑꯣꯏꯕꯅꯤ ꯑꯌꯨꯛ ꯑꯣꯏꯕꯅ ꯍꯣꯏ ꯅꯨꯡꯉꯥꯏꯗ ꯍꯥꯏꯗꯤ ꯑꯌꯨꯛ ꯑꯌꯨꯛꯀꯤ ꯊꯕꯛ ꯑꯣꯏꯔꯁꯨ ꯄꯨꯡ ꯇꯔꯨꯛ ꯁꯤꯛꯁ ꯁꯚꯦꯟ ꯑꯗꯨꯋꯥꯏꯗ ꯆꯠꯀꯦ ꯍꯥꯏꯔꯗꯤ ꯍꯣꯏ ꯈꯤꯇꯪꯗꯤ ꯂꯨꯑꯦ ꯑꯗꯨ ꯑꯣꯏꯔꯁꯨ
ꯑꯦ ꯍꯥꯏꯗꯤ ꯅꯪꯒꯤ ꯇꯥꯏꯃꯤꯡꯗꯣ ꯅꯥꯏꯟ ꯊꯥꯔꯇꯤ ꯑꯣꯏꯕꯅꯤꯅ ꯑꯗꯨꯝ ꯌꯥꯏꯌꯦꯕꯀꯣ
ꯎꯝ
ꯏꯟ ꯊꯥꯔꯇꯤ
ꯑꯦꯇꯥ ꯇꯥꯕ ꯅꯨꯃꯤꯠꯁꯨ ꯂꯩꯌꯦ
ꯍꯥꯥ
ꯑꯦꯇ ꯇꯥꯕꯅꯤꯃꯤꯁꯨꯨꯂꯕ
ꯑꯥ ꯑꯗꯨꯗ ꯇꯧꯔꯒ ꯄꯨꯡ ꯁꯨꯕꯦꯟ ꯑꯗꯨꯋꯥꯏꯗ ꯍꯜꯂꯛꯈ꯭ꯔꯗꯤ ꯑꯗꯨꯝ ꯌꯥꯔꯦꯕ
ꯑꯥꯎ
ꯑꯗꯨ ꯀꯩꯅꯣ ꯍꯞꯇꯥꯗ ꯁꯨꯇꯤ ꯀꯌꯥ ꯀꯌꯥꯔꯛ ꯐꯪꯒꯦ
ꯑꯩꯈꯣꯏꯗꯤꯃꯈꯛꯅꯦ
ꯑꯣ ꯅꯨꯃꯤꯠ ꯑꯃ ꯀꯣ
ꯑ ꯅꯣꯏꯗꯤꯡ
ꯑꯩꯈꯣꯏ ꯅꯨꯃꯤꯠ ꯑꯅꯤꯕꯨꯗꯤ ꯐꯪꯗꯤ ꯐꯪꯉꯦ ꯑꯩꯈꯣꯏꯗꯤ
ꯅꯣꯏꯅ ꯑꯗꯨꯝ
ꯑꯦꯅꯤ ꯋꯤꯛ ꯇ ꯃꯟꯗꯦ ꯇꯨ ꯁꯟꯗꯦꯗ ꯃꯣꯏꯅ ꯄꯤꯅꯤꯡꯕ ꯅꯨꯃꯤꯠꯇꯀꯣꯛ ꯃꯔꯛ ꯃꯔꯛꯇꯗꯤ ꯀꯣꯟꯇꯤꯅ꯭ꯌꯨꯁ ꯐꯪꯉꯦ ꯍꯥꯏꯗꯤ ꯁꯦꯇꯔꯗꯦ ꯁꯟꯗꯦ ꯐꯪꯉꯦ ꯃꯔꯛ ꯃꯔꯛꯇꯗꯤ ꯁꯄ꯭ꯔꯤꯠ ꯐꯪꯉꯦ
ꯌꯥꯝ ꯐꯩꯌꯦ ꯅꯣꯏꯒꯤꯗꯤ
ꯈꯪꯗ꯭ꯔꯦꯗ ꯑꯣ ꯃꯤ ꯇꯧꯋꯦ ꯍꯥꯏꯅ ꯇꯧꯕ ꯋꯥꯅꯤ
ꯑꯩꯈꯣꯏꯒꯤꯗꯤ ꯋꯥꯟꯗ ꯋꯥꯟ ꯂꯤꯇ ꯋꯥꯟ ꯀꯅ
ꯑ
ꯅꯣꯏꯗꯤ ꯏꯔꯂꯤꯒꯤ ꯑꯣꯐ ꯀꯌꯥ ꯂꯩꯒꯦ
ꯏꯔꯂꯤ ꯑꯣꯐ ꯍꯥꯏꯕ
ꯎꯝ
ꯏꯔꯂꯤ ꯑꯣꯐꯁꯦ ꯀꯩꯅꯣꯅꯦ ꯑ ꯏꯔꯂꯤ ꯑꯣꯐꯁꯦ ꯑꯩꯈꯣꯏ ꯏꯔꯂꯤ ꯑꯣꯐꯇ ꯍꯥꯏꯗꯤ ꯋꯤꯛ ꯃꯟꯗ ꯑꯅꯤꯔꯛ ꯁꯤꯛ ꯂꯤꯐ ꯂꯧꯕ ꯌꯥꯕꯅꯦꯕ ꯄꯦꯗ ꯂꯤꯐ ꯀꯣ ꯄꯔꯃꯤꯇꯦꯠ ꯂꯤꯐ ꯍꯥꯏꯕ
ꯃꯟꯗ ꯄꯦꯠ ꯂꯤꯐ ꯑꯅꯤꯔꯛ ꯂꯧꯕ ꯌꯥꯔꯗꯤ ꯌꯦꯡꯉꯣꯅꯦ ꯑꯗꯨ ꯁꯨꯇꯤ ꯁꯨꯇꯤꯁꯦ ꯑꯩꯠ ꯗꯦꯖ ꯂꯩꯔꯦꯕ ꯃꯟꯗ ꯍꯥꯏꯗꯤ ꯑꯅꯤꯔꯛ ꯑꯅꯤꯔꯛ ꯑꯣꯏꯔꯗꯤꯀꯣ ꯎꯝꯆ ꯑꯦꯠ ꯗꯦꯖ ꯑꯦꯠ ꯗꯦꯖ ꯂꯩꯔꯦ ꯑꯗꯨ ꯃꯇꯨꯡꯗ ꯅꯨꯃꯤꯠ ꯑꯅꯤꯁꯦ ꯅꯥꯕꯒꯤ ꯂꯧꯕ ꯌꯥꯕꯅꯦꯕ
ꯏꯌꯥꯔꯂꯤꯒꯤꯗꯤ ꯀꯃꯥꯏꯅ ꯇꯧꯕ꯭ꯔꯥ ꯏꯌꯥꯔꯂꯤꯁꯨ
ꯆꯍꯤꯒꯤꯗꯤ ꯂꯩꯇꯕ
ꯑꯗꯨ ꯑꯗꯨꯗ ꯂꯩꯔꯦ ꯍꯥꯏꯗꯤ ꯑꯗꯨꯗ ꯅꯥꯕꯒꯤ ꯂꯧꯒ꯭ꯔꯠ ꯗꯤ ꯑꯩꯈꯣꯏꯅ ꯑꯥ ꯑꯗꯨꯗ ꯍꯣꯏ ꯑꯗꯨꯗ ꯊꯥꯗ ꯑꯩꯅ ꯑꯣꯐ ꯈꯛꯇ ꯂꯧꯔꯒ ꯅꯨꯃꯤꯠ ꯑꯅꯤꯗꯣ ꯂꯧꯗ꯭ꯔꯗꯤ ꯑꯣꯐ ꯑꯩꯠ ꯗꯦꯁ ꯈꯛꯇꯛꯇ ꯑꯣꯐ ꯂꯧꯔꯒ ꯅꯨꯃꯤꯠ ꯑꯅꯤꯗ ꯂꯧꯗ꯭ꯔꯗꯤ ꯑꯗꯨꯗꯣ ꯇꯨꯡꯁꯤꯜꯂ ꯇꯨꯡꯁꯤꯜꯂ ꯃꯇꯨꯡꯗ ꯀꯣ ꯂꯥꯁꯇ ꯎꯝꯃꯤꯌꯔꯗ ꯑꯣꯏꯔꯗꯤ ꯊꯥ ꯑꯃꯕꯨꯗꯤ ꯌꯧꯗꯦꯗꯣꯏꯁꯨ ꯇ꯭ꯋꯦꯟꯇꯤ ꯐꯣꯔ ꯗꯦꯁꯔꯥ ꯇ꯭ꯋꯦꯟꯇꯤ ꯐꯥꯏꯚ ꯗꯦꯖꯔ ꯑꯣꯏꯕꯅꯦ
ꯆꯥ
ꯑꯗꯨꯗꯣ ꯂꯧꯊꯣꯛ ꯅꯣꯏ ꯑꯩꯈꯣꯏꯅ ꯂꯧꯅꯤꯡꯉꯗꯤ ꯂꯧꯕ ꯌꯥꯕꯅꯤ ꯑꯗꯨꯃꯥꯏꯅ ꯀꯔꯤꯍꯦꯕ
ꯌꯨꯝ ꯆꯠꯅꯕ ꯁꯨꯇꯤꯗꯣ ꯊꯝꯖꯤꯟꯂꯣ ꯍꯥꯏꯕ
ꯍꯣꯏ ꯗꯨꯁꯨ ꯌꯥꯏ ꯑꯗꯨꯁꯨ ꯈꯟꯗꯤ ꯈꯟꯕꯅꯤ ꯑꯗꯨꯝ ꯂꯧꯅꯤꯡꯔꯛꯑꯦꯗ ꯃꯤ ꯑꯣꯏꯕꯅꯤ ꯅꯀꯣ ꯃꯣꯏ ꯑꯈꯣꯏꯒꯤ ꯏꯃꯥꯟꯅꯕ ꯈꯣꯏꯁꯨ ꯂꯩ ꯂꯧꯋꯦ ꯑꯗꯨꯒꯤ ꯂꯧꯅꯤꯡꯔꯛꯑꯦ ꯍꯦꯛꯇ
ꯂꯩꯒꯅꯨ ꯂ ꯊꯝꯖꯤꯜꯂꯣ ꯖꯨ ꯄꯩꯁꯥ ꯂꯩꯕ ꯀꯥꯟꯗ ꯀꯣꯏꯕꯁꯨ ꯌꯥꯏꯅ ꯅꯆꯦꯈꯣꯏꯒ
ꯍꯣꯏ ꯍꯣꯏ
ꯇ꯭ꯔꯤꯞ ꯆꯠꯄ ꯃꯅꯂꯤꯒꯨꯝꯕ ꯇꯥꯖ ꯃꯍꯜꯒꯨꯝꯕ
ꯍꯣꯏ ꯑꯗꯨ ꯎꯝꯍ ꯂꯧꯗꯕꯤꯗ ꯑꯗꯨꯝ ꯂꯩꯔꯁꯨ ꯇ꯭ꯋꯦꯟꯇꯤ ꯐꯣꯔ ꯗꯦꯖ ꯑꯣꯏꯔꯣ ꯇ꯭ꯋꯦꯟꯇꯤ ꯐꯥꯏꯚ ꯗꯦꯖ ꯑꯣꯏꯔꯣ ꯁꯨꯇꯤ ꯐꯪꯕꯗ ꯑꯗꯨꯒꯤꯁꯨ ꯁꯦꯂꯥꯔꯤ ꯐꯪꯕꯅꯦꯕ
ꯎꯝ
ꯅꯨꯡꯗꯤ ꯅꯨꯡꯉꯥꯏꯔꯤꯕꯅꯤꯅ
ꯎꯝ
ꯄꯩꯁꯥꯗꯣ ꯌꯥꯝꯃꯟꯗꯕꯀꯣ ꯑꯈꯣꯏꯒꯤꯁꯦ
ꯅꯣꯏꯗꯤ ꯏꯟꯀ꯭ꯔꯤꯃꯦꯟ ꯀꯃꯥꯏꯅ ꯇꯧꯒꯦ ꯆꯍꯤꯗ
ꯆꯍꯤꯒꯤ ꯏꯟꯀ꯭ꯔꯤꯃꯦꯟꯁꯦ ꯈꯪꯗꯦꯅꯦ
ꯌꯥꯝꯕ꯭ꯔꯥ ꯌꯥꯝꯗꯕ꯭ꯔꯥ
ꯑꯑꯗꯨꯕꯨꯗꯤ ꯅꯧꯔꯤꯕꯅꯤꯅ ꯀꯩ ꯍꯪꯕꯒꯨꯝꯕ ꯑꯩꯁꯦ ꯑꯌꯥꯝꯕ ꯇꯧꯗ꯭ꯔꯤꯦ ꯑꯗꯨ ꯏꯟꯀ꯭ꯔꯤꯃꯦꯟꯗꯤ ꯂꯩꯗꯤ ꯂꯩ ꯍꯥꯏꯕꯅꯤ ꯑꯗꯨꯑꯣꯏꯁꯨ ꯑꯦꯛꯖꯦꯛ ꯑꯦꯃꯥꯎꯟꯗꯣ ꯈꯪꯗꯦ ꯍꯥꯏꯕꯀꯣ
ꯑꯣ
ꯆꯍꯤꯒꯤ ꯏꯟꯀ꯭ꯔꯨꯃꯦꯟ
ꯑꯩꯈꯣꯏꯁꯨ ꯏꯟꯀ꯭ꯔꯤꯃꯦꯟ ꯐꯖꯗꯕꯅꯦꯗ
ꯑꯥ
ꯑꯩꯈꯣꯏꯁꯨ ꯂꯤꯁꯤꯡ ꯑꯃꯒꯨꯝꯈꯛꯀ ꯑꯣꯏꯔꯅꯤ
ꯍꯣꯏ
ꯍꯣꯁꯄꯤꯇꯥꯜ ꯃꯁꯛꯀꯌꯥꯝ ꯆꯨꯅꯗꯕꯅꯤ
ꯎꯝ
ꯑꯃꯗꯣꯕ ꯃꯂꯒ ꯌꯥꯝꯗꯦ ꯎꯝ
ꯃꯌꯥꯡꯁꯤꯡꯅ ꯌꯥꯝꯕ꯭ꯔꯥ ꯅꯣꯏ ꯍꯣꯁꯄꯤꯇꯥꯜꯗ ꯍꯥꯏꯗꯤ ꯑꯩꯈꯣꯏꯒꯤ ꯃꯤꯁꯤ ꯌꯥꯝ ꯅꯣꯇꯁ ꯀꯃꯤꯁꯨ
ꯑꯈꯣꯏꯁꯨ ꯌꯥꯝꯃꯦ ꯎꯞ ꯑ ꯑꯗꯨ ꯑꯩꯈꯣꯏ ꯅꯣꯔꯠ ꯏꯁ ꯍꯥꯏꯁꯨ ꯁꯤꯠ ꯀꯤꯝ ꯑꯔꯨꯅꯥꯆꯥꯜ ꯅꯦꯄꯥꯜ ꯑꯣꯏꯕ
ꯍꯣꯏ ꯍꯣꯏ ꯑ ꯁꯨꯄꯔꯚꯏꯖꯔꯒꯨꯝꯕꯁꯨ ꯂꯩꯕ꯭ꯔꯥ
ꯑꯥꯎ
ꯑꯩꯈꯣꯏꯒꯤ ꯃꯤꯁꯤꯡꯀꯣ ꯅꯣꯔꯠ ꯏꯁꯀꯤ
ꯑꯩꯒꯤ ꯍꯧꯖꯤꯛ ꯑꯩ ꯂꯩꯐꯝꯗ ꯇꯤꯝ ꯂꯤꯗꯔꯗꯨ
ꯎꯝ
ꯇꯤꯝ ꯂꯤꯗꯔꯁꯦ ꯃꯅꯤꯄꯨꯔꯅꯦ
ꯑ ꯃꯣꯏꯗꯤ ꯆꯍꯤ ꯑꯅꯤ ꯑꯍꯨꯝ ꯁꯨꯔꯝꯃꯅꯤꯅꯀꯣ
ꯑꯅꯤ ꯑꯍꯨꯝ ꯅꯠꯇꯦ ꯃꯣꯔ ꯗꯦꯟ ꯇꯦꯟ ꯌꯤꯌꯔꯁꯅꯦ ꯃꯥꯅ ꯇꯧꯕ
ꯑꯣ ꯑꯗꯨ ꯍꯣꯁꯄꯤꯇꯥꯜꯗ
ꯎꯝ ꯆꯍꯤ ꯇꯔꯥ ꯍꯦꯟꯕꯅꯦ
ꯑ
ꯗꯨꯒꯤ ꯑꯩꯅ ꯀꯃꯥꯏꯟ ꯇꯧꯕ꯭ꯔꯣ ꯏꯆꯦ ꯅꯨꯡꯉꯥꯏꯕ꯭ꯔꯣ ꯍꯥꯏꯔꯒ ꯅꯨꯡꯉꯥꯏꯇꯕ ꯋꯥꯕ ꯃꯇꯥꯡꯁꯨ ꯌꯥꯝ ꯌꯥꯎꯋꯦꯗ ꯎꯝꯍꯨꯝꯍꯨꯝ
ꯍꯝ
ꯑꯈꯣꯏꯗꯗꯤ ꯃꯣꯏ ꯑꯍꯥꯟꯕꯅ ꯌꯥꯝ ꯅꯨꯡꯉꯥꯏꯗꯣꯏ ꯃꯥꯟꯕ ꯑꯗꯨ ꯃꯣꯏꯅ ꯅꯨꯡꯉꯥꯏꯇꯦ ꯀꯂꯥ ꯑꯣꯅꯔꯅ ꯍꯥꯏ ꯑꯩꯈꯣꯏꯅ ꯌꯦꯡꯕ ꯅꯨꯡꯉꯥꯏꯕ ꯋꯥꯅꯦ ꯃꯣꯏꯁꯨ ꯃꯊꯛꯇꯒꯤ ꯄ꯭ꯔꯦꯁꯔ ꯌꯥꯝ ꯄꯤꯌꯨꯅꯦꯕ
ꯍꯣꯏꯗꯤ ꯍꯣꯏ ꯁꯨꯃꯥꯏꯅ ꯇꯧꯕꯅꯦ ꯁꯨꯄꯔꯚꯥꯏꯖꯔ ꯍꯣꯏ ꯆꯞ ꯃꯥꯟꯅꯩꯗ ꯃꯣꯏꯁꯨ ꯃꯣꯏꯒꯤ ꯃꯊꯛꯇ ꯃꯤꯁꯨ ꯃꯤ ꯂꯩꯕꯅꯤꯅꯀꯣ ꯃꯣꯏ ꯃꯊꯛꯇ ꯂꯩꯇ꯭ꯔꯦ ꯍꯥꯏꯕꯁꯨ ꯅꯠꯇꯕꯅꯦꯕ ꯃꯣꯏ ꯔꯦꯁꯄꯣꯟꯁꯤꯕꯤꯂꯤꯇꯤꯁꯇꯤ ꯃꯣꯏꯅ ꯌꯥꯝꯕꯅꯦꯕꯀꯣ
ꯍꯣꯏ ꯑꯁ ꯑꯅꯤ ꯃꯤꯁꯇꯦꯛ ꯂꯩꯕꯗꯨꯗ ꯑꯩꯅ ꯅꯤꯡꯍꯦꯛ ꯆꯥꯗꯣꯏꯁꯦ ꯍꯥꯏꯌꯦꯅ ꯃꯥꯗꯣ
ꯍꯨꯝ ꯍꯨꯝ
ꯂꯅꯨꯡꯉꯥꯏꯕꯗꯤꯦꯠꯇꯦꯕ ꯃꯥ ꯍꯥꯏꯔꯦ
ꯍꯨꯝꯍꯨꯝ
ꯏꯩꯅ ꯆꯤꯆꯦ ꯅꯣꯏꯗꯤ ꯌꯥꯝ ꯅꯨꯡꯉꯥꯏꯗꯣꯏ ꯃꯥꯜꯂꯦꯍꯦ ꯍꯥꯏꯔꯒ ꯅꯨꯡꯉꯥꯏꯇꯦ ꯅꯨꯡꯉꯥꯏꯇꯦ ꯅꯣꯏꯅ ꯁꯣꯏꯕꯗ ꯑꯩꯅꯦ ꯀꯟꯇꯤ ꯆꯥꯗꯣꯏꯁꯦ
ꯑꯥꯏ ꯅꯪꯗꯤ ꯊꯥ ꯀꯌꯥꯒꯨꯝꯕ ꯁꯨꯔꯒꯦ ꯑꯗꯨꯗ ꯅꯣꯏꯒꯤ ꯍꯣꯁꯄꯤꯇꯥꯜꯗ ꯇꯧꯕꯗꯣ
ꯊꯥ ꯃꯔꯤ
ꯑꯣ ꯊꯥ ꯃꯔꯤ ꯌꯥꯎꯗꯣꯔꯦꯀꯣ ꯌꯧꯔꯕ
ꯃꯦꯗ ꯆꯃꯟꯗꯦꯕꯣꯛꯀꯣ ꯅꯔꯁ ꯑ ꯅꯠꯇꯦ ꯃꯦ ꯅꯠꯇꯦ ꯃꯥꯔꯁ ꯃꯥꯔꯆ ꯑꯦꯄ꯭ꯔꯤꯜ ꯃꯦ ꯖꯨꯟ ꯖꯨꯂꯥꯏ ꯊꯥ ꯃꯔꯤ ꯐꯥꯈ꯭ꯔꯦ
ꯑꯣ ꯑꯩꯅ ꯊꯥ ꯇꯔꯨꯛ ꯃꯇꯨꯡꯗꯒꯨꯝꯕ
ꯍ
ꯑꯩꯗꯤ ꯊꯥ ꯑꯅꯤ ꯈꯛꯇ ꯉꯥꯏꯔꯤ ꯑꯩ ꯍꯥꯟꯅ ꯇꯧꯕ ꯊꯕꯛꯇꯣ ꯑꯩꯅ ꯀꯩꯅꯣ ꯊꯥꯗꯣꯛꯈꯤꯕꯀꯣ ꯇꯣꯛꯈꯤꯕ ꯑꯗꯨꯒꯤ
ꯑ
ꯅꯠꯇ꯭ꯔꯗꯤ ꯊꯥ ꯇꯔꯨꯛ ꯊꯥ ꯇꯔꯦꯠꯀꯨꯝꯕ ꯁꯨꯔꯝꯃꯅꯤ ꯍꯥꯟꯅꯒꯤꯗꯣ ꯇꯧꯔ ꯂꯩꯔ ꯂꯩꯔ
ꯅꯪꯅ ꯑꯗꯨꯝ ꯂꯩꯔꯝꯂꯣꯏꯅꯤꯅꯦ
ꯍꯥꯥ
ꯅꯪꯅ ꯌꯝ ꯆꯁꯤ ꯌꯥꯝꯔꯝꯗꯣꯏꯅꯦ ꯍꯥꯏꯕ
ꯍꯣꯏ